ꯅꯨꯡꯉꯥꯏꯔꯤꯕ꯭ꯔꯣ
ꯉꯥꯏꯔꯤ ꯅꯪꯗꯤ ꯅꯪꯗꯤ
ꯑꯁ ꯅꯨꯡꯉꯥꯏꯇꯦꯗ ꯀꯔꯤꯅꯣ
ꯀꯔꯤꯒꯤ ꯅꯨꯡꯉꯥꯏꯗꯕ꯭ꯔꯥ
ꯑꯗꯨꯨꯝ ꯅꯨꯡꯉꯥꯏꯇꯕꯒꯤ ꯊꯕꯛ ꯌꯥꯝꯃꯟꯕꯒꯤ ꯍꯦꯟꯗꯥꯛ
ꯑꯣꯏꯔꯝꯃꯣꯏꯗ
ꯑꯣꯏꯕꯅꯦ
ꯑꯩꯕꯨ ꯀꯣꯜ ꯇꯧꯕ ꯐꯪꯗꯕꯒꯤ ꯅꯨꯉꯥꯏꯔꯝ ꯑꯥ ꯅꯨꯡꯉꯥꯏꯗꯕ ꯃꯥꯜꯂꯤꯗ
ꯃꯥꯅꯦ ꯃꯥꯅꯦ ꯍꯣꯏ
ꯅꯨꯡꯉꯥꯏꯇꯕꯒꯤ ꯆꯥꯛ ꯆꯥꯔꯒ ꯂꯩꯔꯝꯕ꯭ꯔꯥ
ꯕꯤꯔꯌꯥꯅꯤ ꯆꯥꯕꯅꯦ ꯑꯦ ꯊꯕꯥꯛ ꯆꯠꯄ ꯀꯣ
ꯑꯥ
ꯑꯗꯨ ꯍꯜꯂꯥꯛꯄ
ꯑꯥ ꯍꯣꯏ ꯂꯝꯔꯝꯅꯤ
ꯑꯃꯗꯨꯗꯤ ꯂꯩꯔꯝꯕ꯭ꯔꯣ
ꯑꯃꯗꯨꯔꯥ
ꯎꯝ
ꯑꯁ ꯅꯪꯗꯤ ꯀꯃꯥꯏꯅ ꯈꯪꯕ꯭ꯔꯣ
ꯅꯠꯇꯦ ꯑꯃ ꯍꯥꯏꯕꯗꯤ ꯑꯧꯒꯤ ꯅꯨꯄꯤꯗꯣ
ꯂꯩꯌꯦꯗ
ꯄꯥꯎ ꯍꯟꯗꯛ ꯐꯥꯎ ꯅꯥꯕꯁꯨ ꯉꯝꯗꯦꯅꯦ ꯁꯋꯤꯠꯁ ꯑꯣꯞ ꯉꯥꯛꯇ ꯃꯥꯒꯤ ꯐꯣꯟꯁꯦ
ꯃꯥꯒꯤ ꯃꯥꯗꯣ ꯉꯁꯤ ꯌꯥꯝ ꯐꯔꯛ ꯇꯥꯕꯅꯦ ꯂꯥꯏꯛ ꯂꯥꯛꯇꯕꯒꯤ
ꯎꯝ
ꯃꯥꯗꯣ
ꯉꯔꯥꯡꯁꯨ ꯃꯥꯅ ꯀꯣꯜ ꯇꯧꯕ ꯃꯇꯝꯗ ꯃꯥ ꯀꯣꯜ ꯇꯧꯔꯛꯄꯗꯣ ꯑꯩ ꯒꯥꯔꯤ ꯊꯧꯋꯦꯕ ꯑꯗꯨꯒ ꯌꯨꯝ ꯍꯜꯂꯛꯄꯗ ꯑꯃꯨꯛ ꯀꯣꯜ ꯇꯧꯔꯦ ꯆꯠꯇꯦ
ꯐꯣꯟ ꯆꯥꯔꯖꯤꯡ ꯇꯧꯅꯤꯡꯉꯥꯏ ꯃꯤꯉꯣꯟꯗ ꯄꯤꯕꯀꯣ
ꯎꯝ
ꯁ꯭ꯋꯤꯁ ꯑꯣꯐ ꯇꯧꯔꯒ ꯃꯥꯗꯣ ꯄꯋꯥꯔ ꯕꯦꯡꯒꯅꯦ ꯂꯣꯏꯅꯃꯛ ꯄꯤꯈ꯭ꯔꯕ ꯑꯗꯣ ꯃꯤꯗꯣ ꯍꯦꯛ ꯆꯠꯊꯣꯛꯈ꯭ꯔꯕ ꯂꯥꯏꯛ ꯂꯥꯛꯄ
ꯎꯝ
ꯕꯦꯔꯥ ꯕꯦꯔꯥ ꯀꯥꯕꯅꯤ ꯃꯥꯗꯤ ꯑꯗꯨ
ꯅꯥꯁꯝ
ꯑꯗꯨꯒꯤ ꯆꯠꯊꯣꯛ ꯆꯠꯁꯤꯟ ꯆꯠꯊꯣꯛ ꯆꯠꯁꯤꯟ ꯇꯧꯔꯒ ꯂꯩꯔꯕꯅꯦ ꯅꯍꯥꯟꯗꯨ ꯑꯩ ꯉꯁꯥꯏꯗꯣ ꯑ
ꯃꯁꯝ ꯄꯥꯔꯒ ꯂꯩꯕ꯭ꯔꯥ ꯃꯁꯝ ꯃꯁꯤꯡ ꯎꯝ ꯎꯝ
ꯑꯗꯨꯒ ꯃꯤ ꯑꯃꯅ ꯎ ꯃꯥꯒꯤ ꯁꯝ ꯀꯛꯀꯦꯅ ꯂꯥꯛꯄꯀꯣ ꯑꯗꯨꯗ ꯃꯥꯗꯤ ꯎꯝ ꯅꯠꯇꯦ ꯃꯤꯅ ꯀꯁꯇꯃꯔ ꯂꯥꯛꯄ ꯑꯗꯨꯗ ꯃꯥꯗꯣ ꯃꯁꯝ ꯇꯦꯟ ꯃꯟꯕꯒꯤ ꯀꯛꯄ ꯍꯩ ꯇꯦ ꯑꯃꯨꯛꯀ ꯑꯃꯨꯛꯀ ꯊꯥꯗꯣꯛꯄꯤꯈ꯭ꯔꯕ
ꯑ
ꯑꯗꯨꯒ ꯑꯩꯅ ꯀ꯭ꯔꯤꯔꯥ ꯑꯗꯨ ꯑꯗꯨꯝ ꯀꯛꯄ ꯌꯥꯕꯕꯨ ꯍꯥꯏꯔꯒ ꯃꯥꯗꯣ ꯃꯣꯏ ꯃꯤ ꯃꯣꯏꯒꯤ ꯌꯨꯝ ꯃꯤꯁꯤꯡꯗꯨ ꯌꯥꯝꯃꯟꯕꯒꯤ ꯀꯛꯄ ꯏ ꯀꯥꯏꯌꯦ
ꯑꯩꯒꯤ ꯀꯁꯇꯃꯔꯅꯦꯕ ꯑꯩꯉꯣꯟ ꯑꯩꯉꯣꯟꯗ ꯄꯣꯠ ꯂꯥꯎꯅꯤꯡꯉꯥꯏ ꯂꯥꯛꯄꯀꯣ ꯑꯗꯨꯒ ꯁꯝ ꯀꯛ ꯅꯤꯡꯉꯥꯏꯁꯨ ꯂꯩ ꯑꯦ ꯍꯥꯏꯕꯒꯤ ꯑꯩꯅ ꯑꯁꯤ ꯑꯁꯤ ꯃꯅꯨꯡꯗꯁꯨ ꯀꯛꯄ ꯃꯤ ꯂꯩꯌꯦ ꯍꯥꯏꯅ ꯃꯉꯣꯟꯗ ꯇꯛꯁꯤꯜꯂꯛꯄꯅꯦꯕ ꯑꯗꯨꯗ ꯃꯥꯅ ꯀꯛꯄ ꯍꯩꯇꯦꯅ ꯊꯥꯗꯣꯛꯔꯛꯄꯅꯦꯕ
ꯄꯃꯨꯏ ꯍꯦ ꯀꯁꯇꯃꯔ ꯀꯁꯇꯃꯔ ꯂꯥꯛ ꯂꯩꯇꯦ ꯍꯥꯏꯔꯒ ꯑꯃꯨꯛ ꯂꯥꯛꯄꯗ ꯑꯗꯨꯃꯥꯏꯅ ꯇꯧꯔꯗꯤ ꯇꯥꯕ꯭ꯔꯣ
ꯍꯣꯏ ꯇꯥꯏꯗꯥ
ꯑꯥ ꯂꯥꯏꯛ ꯑꯃꯨꯛ ꯂꯥꯛꯈ꯭ꯔꯕꯣ
ꯍꯣꯏ ꯉꯔꯥꯡ ꯉꯔꯥꯡꯗꯨꯅ ꯂꯥꯛꯑꯦ ꯑꯗꯣ ꯑꯁꯤ ꯑꯩꯈꯣꯏꯒꯤ ꯗꯨꯀꯥꯟꯒꯤ ꯂꯥꯏꯟꯗꯤ ꯉꯔꯥꯡꯗꯣ ꯂꯥꯛꯇꯦꯍꯦꯌꯦ ꯑꯗꯨ ꯉꯁꯥꯏꯗꯣ ꯂꯥꯛꯑꯦ
ꯅꯪꯗꯤ ꯌꯥꯝ ꯍꯔꯥꯎꯕ ꯃꯥꯜꯂꯦꯗ
ꯑꯗꯨ ꯆꯪ ꯔꯤꯅꯥ ꯎꯕꯁꯨ ꯎꯕ ꯐꯥꯎꯁꯨ ꯍꯔꯥꯎꯋꯤꯗ ꯍꯣꯏ ꯍꯧꯖꯤꯛꯀꯥꯟꯁꯦ ꯌꯥꯝ ꯑꯩꯗꯣ ꯗꯔꯀꯥꯔ ꯂꯩꯔꯒ ꯂꯩꯕꯅꯦ
ꯑꯗꯨꯒ ꯑꯁ ꯅꯨꯡꯁꯤꯕꯤꯗꯅ ꯃꯤꯁꯤꯡꯗꯣ ꯑꯗꯨꯝ ꯑꯩꯕꯨ ꯐꯣꯟ ꯇꯧꯔꯗꯤ ꯗꯣ ꯋꯥꯔꯤ ꯁꯥꯟꯅꯕ ꯅꯨꯡꯉꯥꯏꯌꯦ ꯍꯥꯏꯅ ꯑꯃꯨꯛ ꯑꯃꯨꯛ ꯇꯧꯔꯛꯀꯦ ꯍꯥꯏꯅ ꯇꯧꯔꯛꯄ ꯃꯤꯁꯨ ꯂꯩ ꯉꯁꯥꯏꯗꯣ
ꯅꯆꯤꯟ ꯅꯆꯤꯟ ꯈꯔ ꯐꯥꯕ ꯃꯥꯜꯂꯦ ꯅꯪ
ꯅꯨꯄꯥ ꯑꯃ ꯅꯨꯄꯥ ꯑꯃ ꯒ꯭ꯔꯨꯨꯞ ꯇꯒ ꯍꯥꯏꯕꯗꯣ ꯃꯥ ꯃꯥꯒꯤ ꯔꯤꯞꯁ ꯁꯤꯅꯤꯉꯥꯏꯅꯦ ꯍꯥꯏꯕꯥ ꯑꯗꯨ ꯅꯨꯄꯥꯁꯨ ꯌꯥꯝ ꯆꯥꯕꯣꯟ ꯇꯧꯕꯅꯦ
ꯑꯣ ꯌꯥꯝ ꯅꯨꯡꯉꯥꯏꯅꯦ ꯑꯗꯨꯗꯤ
ꯑꯗꯣ ꯑꯩ ꯑꯩꯁꯨ ꯑꯃꯨꯛꯀꯗꯤ ꯄꯥꯏꯈꯠꯅꯤꯡꯗ꯭ꯔꯕ ꯃꯥꯒꯤꯗꯨꯗꯤ ꯑꯥꯁ ꯋꯥꯔꯤ ꯁꯥꯟꯅꯅ ꯗ ꯃꯥꯒꯤꯗꯤ ꯄꯥꯛ ꯊꯝꯗꯦ
ꯎꯝ ꯃꯤꯒꯤꯗꯤ ꯑꯗꯨꯝ
ꯀꯛꯊꯠꯂꯦꯕ ꯑꯗꯨ ꯀꯛꯊꯗꯕ ꯑꯗꯨꯗ ꯃꯥꯅ ꯑꯁ ꯃꯣꯏꯁꯨ ꯋꯥꯔꯤ ꯅꯨꯡꯉꯥꯏꯌꯦꯅ ꯔꯦꯀꯣꯔꯗꯤꯡ ꯇꯧꯔꯝꯕ ꯇꯧꯔꯝꯕ ꯑꯣꯏꯔꯅꯤ
ꯎꯝ ꯅꯪꯒꯤ ꯅꯪꯒꯤ ꯅꯨꯄꯥꯗꯤ
ꯑꯩꯒꯤ ꯅꯨꯄꯥꯗꯤ ꯃꯐꯝꯗꯨꯗ
ꯍꯧꯅꯗ꯭ꯔꯣ
ꯑ ꯍꯧꯖꯤꯛꯀꯥꯟꯁꯦ ꯃꯣꯏꯒꯤ ꯃꯣꯏ ꯂꯩꯔꯤꯕ ꯃꯐꯝꯗꯨꯗ ꯎꯝ ꯀꯨꯝꯍꯩ ꯃꯥ ꯂꯩꯌ° ꯑꯗꯨꯒꯤ ꯎ ꯃꯅꯥꯛꯇ ꯑꯣꯏꯕꯅꯤꯅ ꯀꯣ ꯑꯗꯨ ꯑꯩꯈꯣꯏꯒꯤ ꯄꯨꯄꯨ ꯑꯩꯈꯣꯏ ꯑꯩꯈꯣꯏꯅ ꯂꯩꯅꯤꯡꯗ꯭ꯔꯦꯅ ꯂꯥꯛꯄ ꯈꯣꯠ ꯑꯗꯣ ꯑꯗꯨꯗ ꯑꯩꯈꯣꯏꯁꯨ ꯑꯗꯨꯝ ꯂꯩꯕꯒꯤ ꯑꯗꯨ ꯐꯖꯅ ꯌꯦꯡꯗ꯭ꯔꯗꯤ ꯌꯥꯗꯕꯒꯤ ꯃꯣꯏꯗ ꯎꯝ ꯑꯩꯈꯣꯏꯒꯤ ꯗ꯭ꯔꯦꯁ ꯁꯦꯠꯂꯒ ꯑꯗꯨꯝ ꯆꯠꯂꯤꯍꯦ ꯌꯦꯡꯅꯤꯉꯥꯏꯀꯣ
ꯑꯥ
ꯑꯗꯨꯒꯤ ꯄꯥꯎ ꯐꯥꯎꯅꯕꯗꯣ ꯍꯧꯖꯤꯛꯀꯥꯟ ꯈꯔ ꯃꯇꯝꯗꯣ ꯂꯩꯇꯦ
ꯗ꯭ꯌꯨꯇꯤ ꯗ꯭ꯌꯨꯇꯤ ꯑꯃꯨꯛ ꯆꯠꯄ꯭ꯔꯥ ꯃꯥꯁꯦ
ꯎꯝ ꯍꯣꯏ ꯃꯣꯏ ꯁꯤꯤꯐ ꯊꯝꯅ ꯀꯣ
ꯍꯣꯏ ꯍꯣꯏ
ꯃꯣꯏꯒꯤ ꯐꯦꯁꯇꯤꯚꯦꯜꯗꯨꯗ ꯑꯗꯨꯝ ꯏꯕ
ꯑꯃꯨ ꯑꯦ ꯅꯪꯒꯤꯁꯦ ꯑꯩ ꯎꯕꯗ ꯄꯥꯝꯃꯨꯑꯦꯕ ꯅꯪꯒꯤꯁꯦ
ꯅꯪꯗꯤ ꯉꯁꯥꯏ ꯇ ꯇꯧꯕ ꯌꯥꯗ꯭ꯔꯦ ꯍꯥꯏꯕ ꯅꯠꯇ꯭ꯔꯣ
ꯑꯗꯣ ꯆꯨꯝꯃꯤꯅꯦ ꯑꯗꯣ ꯑꯃꯨꯛ ꯑꯩ ꯍꯧꯖꯤꯛ ꯑꯃꯨꯛ ꯇ꯭ꯔꯥꯏ ꯇꯧꯕꯅꯦ
ꯎꯝ ꯑꯩꯒ ꯄꯥꯎ ꯐꯅꯔꯗꯤ ꯁꯨꯃꯥꯏꯅ ꯇꯧꯅꯦ
ꯑꯩ ꯀꯣꯟꯅ ꯋꯥꯆꯦꯞꯇ ꯀꯣꯟꯅ ꯋꯥꯆꯦꯞꯇ ꯍꯥꯏꯈꯒꯦ
ꯑꯥ ꯍꯥꯏꯗꯤꯀꯣ
ꯑꯥ
ꯃꯤ ꯑꯃ ꯊꯥꯔꯛꯄꯗ ꯑꯩꯈꯣꯏ ꯃꯥꯗꯨꯔꯥ ꯍꯥꯏꯅ ꯎ ꯑꯗꯨꯝ ꯄꯥꯏꯈꯠꯄꯅꯦ
ꯎꯝ
ꯑꯗꯨꯗ ꯅꯪ ꯑꯣꯏꯔꯝꯕ ꯋꯥꯅꯤꯗ ꯅꯪ ꯑꯩꯉꯣꯟꯗꯗꯤ ꯃꯦꯁꯦꯁ ꯇꯧꯔꯛꯇꯦꯀꯣ
ꯃꯦꯁꯦꯖ ꯍꯥꯏꯗꯤ ꯋꯥꯆꯦꯞꯇꯔꯣ
ꯑꯥ
ꯇꯧꯔꯛꯏ ꯑꯗꯨꯗꯤ
ꯅꯠꯇꯦ ꯇꯧꯔꯛꯀꯦ ꯍꯥꯏꯦꯅ
ꯅꯠꯇꯦ ꯅꯠꯇꯦ ꯊꯔꯛ ꯇꯦ ꯑꯗꯨꯗꯤꯗꯤ ꯑꯩꯁꯨ ꯁꯨꯝ ꯇ꯭ꯔꯥꯏ ꯇꯧꯧꯕꯅꯤꯗ ꯎꯝ ꯇ꯭ꯔꯥꯏ ꯇꯧꯒꯅꯦ
ꯅꯔ ꯑꯩꯕꯣꯛ ꯐꯥꯕꯅꯤꯗ ꯅꯠꯇ꯭ꯔꯗꯤ ꯃꯤꯕꯨ ꯇꯧꯔꯒ ꯂꯩꯔꯝꯅꯤ
ꯎꯝ
ꯑꯗꯨ ꯑꯣꯏꯔꯗꯤ ꯑꯁ ꯌꯥꯗ꯭ꯔꯤ ꯍꯥꯏꯅ
ꯒꯥꯔꯤ ꯒꯥꯔꯤ ꯃꯈꯣꯟ ꯇꯥꯕ꯭ꯔꯥ
ꯑꯗꯨꯝ ꯇꯥꯔꯁꯨ ꯍꯌꯥ ꯑꯅꯤ
ꯇꯥꯕ꯭ꯔꯥ ꯇꯥꯕ꯭ꯔꯥ ꯍꯥꯏꯕꯅꯦꯗ
ꯐꯖꯅꯗꯤ ꯎꯝ ꯑꯗꯨꯝ ꯀꯟꯅꯗꯤ ꯇꯥꯗꯦ
ꯂꯝꯕꯤ ꯃꯅꯥꯛꯇ ꯐꯝꯃꯦꯕ
ꯎꯝ
ꯁꯤ ꯅꯃꯥꯟꯅꯕꯤꯅ ꯈꯨꯗꯣꯜ ꯑꯃ ꯑꯩꯉꯣꯟꯗ ꯅꯍꯥꯟ ꯄꯤꯕꯅꯦꯕ ꯑꯗꯣ ꯑꯩ ꯏꯔꯣꯏꯕ ꯃꯇꯝꯗ ꯃꯥꯡꯈꯕ ꯑꯗꯨꯒꯤ ꯑꯁ ꯅꯨꯡꯉꯥꯏꯇꯦ ꯅꯨꯡꯉꯥꯏꯇꯅ ꯑꯃꯨꯛ ꯉꯁꯤ ꯑꯅꯧꯕꯗꯤ ꯆꯟꯗꯤꯒꯤꯗꯣ ꯑꯃꯨꯛ ꯁꯦꯝꯕ ꯆꯠꯄꯅꯦꯕ ꯍꯧꯖꯤꯩ
ꯍꯥꯏꯕꯤꯔꯣꯏꯀꯣ
ꯑꯥ ꯃꯥꯁꯨ ꯈꯪꯉꯝꯕꯅꯦ ꯑꯩ ꯍꯥꯏꯗꯣꯛꯀꯅꯤꯗ ꯑꯗꯨ ꯑꯣꯏꯔꯁꯨ ꯏꯅꯨꯡꯉꯥꯏꯇꯅ ꯑꯃꯨꯛ ꯁꯦꯝꯕꯅꯦꯕꯥ
ꯑꯥ
ꯃꯉꯥꯟꯗꯗꯤ ꯃꯥꯗꯣ ꯃꯥꯒꯤꯗꯤ ꯀꯅ ꯁꯦꯝꯔꯥꯒꯦꯗ
ꯑꯥ ꯍꯣꯏ ꯍꯣꯏ ꯃꯇꯝ ꯂꯩꯔꯤ
ꯑꯁ ꯍꯧꯖꯤꯛ ꯄꯩꯁꯥ ꯂꯩꯇꯕꯒꯤꯀꯣ
ꯎꯝ ꯎꯝ ꯃꯇꯝ ꯂꯩꯔꯤ ꯑꯗꯨꯏꯗꯤ ꯅꯕꯥꯅꯤꯁꯦ ꯌꯥꯝ ꯉꯜꯂꯤꯗ
ꯃꯥꯅꯦ ꯃꯥꯅꯦ
ꯇꯞꯅ ꯇꯞꯅꯥ ꯁꯦꯝꯃꯣ
ꯃꯥꯗꯤ ꯉꯟꯅ ꯆꯠꯂꯁꯦ ꯍꯥꯏꯕꯅꯦ ꯅꯪꯁꯨ ꯀꯨꯏꯔꯝꯔꯣꯏ
ꯀꯔꯤꯒꯤꯔꯥ ꯐꯔꯅꯦ ꯑꯁꯤ ꯑꯄꯧꯁꯨ ꯀꯣ ꯌꯥꯗꯕꯅꯤ
ꯅꯕ
ꯃꯥꯒꯤ ꯃꯨꯠꯁꯦ ꯅꯪꯒꯤ ꯅꯨꯄꯤꯒ ꯆꯞ ꯃꯥꯟꯅꯕꯅꯦ
ꯅꯪ ꯏ ꯅꯨꯄꯤ ꯃꯗꯒꯣ ꯀꯣꯜ ꯇꯧꯔ ꯇꯧꯔꯒ ꯑꯩꯒꯤ ꯑꯩꯉꯣꯟꯗ ꯃꯤ ꯂꯩꯔꯗꯤ ꯎꯄꯥꯏ ꯂꯩꯃꯟꯗꯕꯒꯤ ꯎꯄꯥꯏ ꯂꯩꯃꯟꯗꯕꯒꯤ ꯑꯗꯨꯝ
ꯑ
ꯃꯔꯛ ꯃꯔꯛꯇ ꯑꯅꯤꯔꯛ ꯄꯤꯑꯕ
ꯎꯝ
ꯑꯗꯨꯒꯤꯗꯣ ꯌꯦꯡꯉꯗꯤ ꯅꯣꯛꯅꯤꯡꯕꯅꯦ
ꯎ
ꯃꯥꯒꯤꯗ
ꯀꯩꯗꯧꯔꯦ
ꯑꯗꯨ ꯃꯉꯣꯟꯗ ꯄꯤꯕꯗꯤ ꯄꯣꯏꯟꯁꯨ ꯈꯖꯤꯛꯇꯪ ꯊꯛꯇꯗ ꯑꯗꯨꯝ ꯂꯩꯕꯅꯦ
ꯃꯥꯒꯤ ꯕꯦꯇ꯭ꯔꯤꯁꯦ ꯌꯥꯝ ꯈꯥꯡꯗꯕ ꯃꯥꯜꯂꯦꯗ
ꯎ ꯈꯪꯗꯦ
ꯃꯤꯒꯤꯗꯤ ꯑꯗꯨꯝ ꯂꯩꯌꯦ ꯃꯥꯡꯒꯤꯅ ꯃꯥꯅ ꯕꯦꯇ꯭ꯔꯤ ꯕꯦꯇ꯭ꯔꯤꯗ ꯆꯞꯃꯟꯕꯒꯤꯅꯦ ꯕꯦꯇ꯭ꯔꯤ ꯈꯥꯡꯗꯕꯗꯣ
ꯑꯩꯒꯤꯁꯨ ꯑꯗꯨꯃꯥꯏꯅ ꯇꯧꯋꯤꯗ
ꯑꯩꯉꯣꯟꯗ ꯑꯩꯒꯤ ꯍꯥꯟꯅ ꯄꯥꯏꯔꯝꯕ ꯑꯥꯏꯐꯣꯟ ꯌꯥꯎꯋꯦꯕ ꯄꯁꯦꯔ ꯈꯟꯕꯅꯦ ꯑꯗꯣ ꯃꯥꯒꯤꯗꯣ ꯕꯦꯇ꯭ꯔꯤ ꯈꯥꯡꯗꯕꯒꯤ ꯇꯃꯦꯡꯂꯣꯡꯗ ꯑ ꯁꯣꯔꯤ ꯁꯤ ꯇꯤ ꯑꯦꯝ ꯑꯦꯜꯗꯗꯤ ꯄꯥꯏꯕ ꯌꯥꯔꯣꯏ ꯅꯣꯏ ꯅꯣꯏꯈꯣꯜꯗꯗꯤ ꯑꯦꯂꯦꯛꯇ꯭ꯔꯤꯛ ꯔꯤꯒꯨꯂꯔ ꯇꯧꯗꯕꯒꯤꯀꯣ
ꯎꯝ ꯑꯗꯨ ꯑꯅꯤ ꯑ ꯑ ꯑꯗꯨꯣ ꯑꯅꯤ ꯑꯅꯤꯃꯛ ꯂꯩꯔꯗꯤ ꯑꯗꯨꯝ ꯑꯃ ꯂꯣꯏꯔꯗꯤ ꯃꯥꯃꯨꯀꯠꯁꯨꯅꯕꯩ ꯍꯥꯏ
ꯌꯥꯝ ꯈꯥꯡꯗꯕꯅꯦ ꯃꯉꯣꯟꯗ ꯄꯋꯥꯔ ꯕꯦꯡ ꯂꯩꯔꯣ ꯍꯥꯏꯕꯅꯤꯗ ꯄꯩꯁꯥ ꯂꯩ
ꯂꯩ ꯂꯩꯌꯦꯅ ꯃꯆꯦꯒꯤꯔ ꯑꯃ ꯄꯥꯏꯌꯦꯅ
ꯣꯗꯤ ꯃꯤꯒꯗꯦꯅꯦ
ꯑꯣ ꯃꯆꯦꯒꯤꯁꯨꯨꯝꯃꯥꯡꯒꯤꯅꯤꯅꯦ
ꯑ
ꯑꯗꯣ ꯅꯪꯅ ꯀꯣꯛ ꯂꯩꯕꯤꯕꯨ ꯌꯥꯗ꯭ꯔꯣ
ꯎꯝ ꯐꯔꯦ ꯑꯗꯨꯗꯤꯤ ꯑꯩ ꯌꯨꯝ ꯌꯥꯎꯔꯀꯥꯟꯗ ꯑꯃꯨꯛ ꯇꯧꯔꯛꯀꯦꯀꯣ
ꯉꯗ ꯂꯩ ꯑꯣꯗ ꯂ ꯁꯅ ꯍꯁꯦ
ꯎꯝ ꯍ ꯍ ꯅꯪ ꯅꯪꯁꯦ ꯑꯁ ꯌꯥꯝꯅ ꯍꯔꯥꯎꯕ ꯃꯥꯜꯂꯦꯗ
ꯍꯥꯥ
ꯌꯥꯝ ꯍꯔꯥꯎꯕ ꯃꯥꯂꯦ
ꯎꯝ ꯍꯔꯥꯎꯕꯗꯣ ꯅꯪꯉꯣꯟꯗꯁꯨ ꯈꯖꯤꯛꯇꯪ ꯑꯣꯏꯔꯁꯨ ꯄꯤꯒꯦ
ꯍ ꯍ
ꯃꯤꯅꯗꯤ ꯕꯨꯗꯨ ꯐꯥꯏꯟ ꯂꯧꯒꯦ ꯍꯥꯏꯔꯒ ꯅꯨꯄꯥ ꯑꯃꯅ ꯅꯣꯛꯄꯒꯤ ꯐꯥꯏꯟ ꯂꯧꯅꯤꯀꯣ
ꯅꯣꯛꯃꯟꯒꯗꯧ ꯍꯥꯏꯕꯅꯦ
ꯑ ꯅꯣꯡꯃꯟꯕ꯭ꯔꯥ
ꯎꯝ
ꯑꯣ ꯑꯩꯗꯤ ꯈꯪꯗꯦ ꯑꯗꯨꯝ ꯅꯣꯛꯅꯤꯡꯕꯗꯤ ꯑꯗꯨꯝ ꯅꯣꯛꯊꯣꯛꯑꯦꯅ ꯀꯔꯤ ꯇꯧꯒꯅꯤ
ꯅꯣꯡ ꯆꯨꯕ꯭ꯔꯥ ꯑꯗ
ꯉꯁꯥꯏꯗꯨꯣ ꯆꯨꯔꯝꯕꯅꯦ ꯍꯧꯖꯤꯛꯇꯤ ꯈꯔ ꯐꯕ ꯃꯥꯜꯂꯦ ꯑꯗꯣ ꯆꯠꯊꯣꯛꯅꯤꯡꯉꯥꯏ ꯃꯇꯝꯗ ꯆꯨꯔꯛꯑꯗꯤ ꯐꯔꯛ ꯇꯥꯅꯤ
ꯍꯣꯏꯅꯦ ꯍꯣꯏꯅꯦ
ꯅꯣꯏꯗꯁꯨ ꯆꯨꯋꯦ ꯍꯥꯏꯦ ꯀꯣ
ꯑꯌꯨꯛꯇ ꯑꯌꯨꯛꯇ